ꯍꯂꯣ
ꯎꯝ
ꯇꯥꯕ꯭ꯔꯣ
ꯃꯔꯨꯞ ꯃꯔꯨꯞ
ꯑꯥꯎ
ꯇꯥꯏ ꯇꯥꯏ ꯃꯔꯨꯞ ꯑꯩꯈꯣꯏ ꯀꯩꯅꯣ ꯇꯧꯗꯅ ꯃꯌꯥꯝ ꯑꯁ ꯃꯌꯥꯝ ꯑꯩꯈꯣꯏ ꯀꯩꯅꯣ ꯏꯟꯁꯥꯡ ꯑꯍꯥꯎꯕ ꯊꯣꯡꯉꯒ ꯆꯥꯒꯦꯅ ꯇꯧꯔꯝꯕꯅꯤ ꯈꯔꯕꯨꯗꯤ ꯊꯦꯡꯗꯣꯛꯈ꯭ꯔꯦ
ꯀꯔꯤ ꯌꯦꯟꯖꯥꯡꯅꯣ ꯀ ꯌꯦꯟꯖꯥꯡ ꯑꯍꯥꯎꯕꯅꯣ
ꯑꯁ ꯁꯟꯕꯨ ꯑꯃꯨꯛꯀ ꯄꯨꯟꯅ ꯊꯣꯡꯖꯤꯜꯂꯒ ꯀꯣꯠꯐꯨꯗꯨꯗ ꯀ꯭ꯔꯣꯛ ꯀ꯭ꯔꯣꯛ ꯀ꯭ꯔꯣꯛ ꯑꯣꯠꯄ ꯇꯧꯏꯍꯦ
ꯍꯧꯖꯤꯛꯐꯥꯎ ꯅꯪꯕꯨ ꯀꯥꯏ ꯂꯩꯔꯤꯒꯦ ꯌꯨꯝꯗ ꯂꯩꯕ꯭ꯔꯣ ꯗꯦꯂꯤ ꯂꯩꯕ꯭ꯔꯣ
ꯑꯩ ꯀꯩꯅꯣꯗ ꯂꯩ ꯑꯩ ꯍꯧꯖꯤꯛ ꯑꯃꯨꯛ ꯌꯨꯝꯗ ꯍꯜꯂꯛꯦꯥꯟ ꯅꯍꯥꯟ ꯗꯦꯜꯂꯤ ꯆꯠꯂꯨꯕꯅꯦ ꯑꯗꯩ ꯑꯃꯨꯛ ꯌꯨꯝꯗ ꯑꯃꯨꯛ ꯍꯜꯂꯛꯑꯦ
ꯀꯔꯝ ꯀꯥꯟꯗ ꯍꯥꯏꯗꯗꯣꯔꯤꯒꯦ
ꯑꯩꯁꯦ ꯅꯣꯡ ꯅꯤꯅꯤ ꯂꯩꯒꯅꯤ ꯁꯤꯗ ꯊꯕꯛ ꯈꯔ ꯂꯣꯏꯁꯤꯜꯂꯝꯃꯒ ꯑꯗꯩ ꯄꯩꯁꯥꯁꯨ ꯇꯥꯟꯗ ꯌꯥꯗꯕꯅꯤꯅ ꯏꯃꯨꯡꯒꯤ ꯑꯋꯥ ꯑꯅꯥꯁꯨ ꯌꯦꯡꯗ ꯌꯥꯗꯕꯅꯤꯅꯀꯣ ꯏꯁꯥꯒꯤꯁꯨ ꯍꯦꯛ ꯉꯝꯅꯕ ꯆꯦꯟꯖꯕ ꯆꯣꯡꯖꯕ ꯍꯣꯠꯅꯗꯕꯗꯤ ꯌꯥꯗꯕꯅꯤꯅ ꯄꯨꯟꯁꯤꯁꯦ
ꯑꯁ ꯑꯗꯣ ꯑꯩ ꯀꯩꯅꯣꯝꯇ ꯍꯪꯒꯦ ꯇꯧꯔꯤꯅꯤꯅꯦꯍꯦ ꯑꯩꯈꯣꯏꯒꯤ ꯀꯕꯩ ꯃꯁꯥꯅꯨ ꯈꯥꯗꯣ
ꯎꯝ
ꯗꯦꯜꯂꯤꯗ ꯇꯝꯒꯦ ꯗꯦꯜꯂꯤꯗ ꯇꯝꯒꯦꯅ ꯇꯧ ꯂꯩꯔꯦꯕ ꯇꯨꯌꯦꯞ ꯂꯣꯏꯔꯒ ꯑꯗꯣ ꯅꯪꯗꯤ ꯍꯥꯟꯅ ꯑ ꯗ ꯂꯩꯔꯨꯔꯕꯅꯤꯅꯅꯦ ꯈꯔ ꯅꯣꯂꯦꯖꯇꯣ ꯂꯩꯔꯔꯕꯅꯤꯅ ꯑꯩꯅ ꯋꯥꯔꯤꯗꯣ ꯈꯤꯇꯪ ꯁꯥꯟꯅꯅꯤꯡꯕ ꯃꯥꯁꯦ ꯍꯧꯖꯤꯛ ꯇꯨꯌꯦꯜꯕ ꯂꯣꯏꯔꯦ ꯖꯦꯅꯦꯔꯦꯜ ꯂꯥꯏꯟꯁꯦ ꯃꯈꯥ ꯗꯦꯜꯂꯤꯗ ꯇꯧꯗꯒꯦ ꯍꯥꯏꯔꯦꯕꯀꯣ ꯑꯗ ꯗꯦꯂꯤꯗ ꯂꯩꯕꯗꯣ ꯑꯩꯈꯣꯏꯅꯁꯨ ꯌꯥꯝꯅ ꯆꯠꯄ ꯈꯣꯠꯄꯗꯤ ꯅꯠꯇꯕꯅꯤ ꯅꯣꯡ ꯐꯥꯗꯣꯛ ꯑꯅꯥ ꯂꯥꯏꯌꯦꯡꯕ ꯂꯥꯛꯄ ꯅꯤꯅꯀꯣ ꯑꯗꯨꯏꯗ ꯂꯩꯔꯤꯕ ꯏꯟꯚꯥꯏꯔꯣꯟꯃꯦꯟꯗꯣ ꯀꯃꯥꯏ ꯀꯃꯥꯏ ꯇꯧꯋꯤ ꯃꯩꯇꯩ ꯌꯥꯝꯅ ꯇꯥꯕ ꯃꯐꯝ ꯈꯣꯠꯐꯝ ꯂꯣꯏꯅꯕ ꯍꯥꯏꯗꯤ ꯑꯩꯈꯣꯏ ꯁꯨꯃꯥꯏꯅ ꯂꯩꯀꯥꯏ ꯑꯣꯏꯅꯒ ꯂꯩꯃꯤꯟꯅꯕꯗꯣ ꯑꯗꯨꯒꯨꯝꯕ ꯂꯩꯕ꯭ꯔꯥ
ꯂꯩ ꯂꯩ ꯌꯥꯝ ꯂꯩ
ꯃꯤꯁꯤꯅ ꯀꯃꯥꯏ ꯀꯃꯥꯏꯅ ꯇꯧꯏꯤ ꯍꯥꯏꯕꯅ ꯆꯤꯡꯕꯗꯣ ꯇꯧꯅꯤ ꯑꯩꯁꯨꯣ ꯃꯇꯝ ꯈꯔꯕꯨꯗꯤ ꯂꯩꯅꯦꯕꯨ ꯃꯥ ꯑꯗꯨ ꯃ ꯂ
ꯁꯦꯟꯅꯕꯗꯨꯗꯤ ꯉꯝꯃꯣꯟꯠꯇꯦ ꯃꯥꯅꯤ ꯊꯕꯛ ꯂꯩꯕꯅꯤꯅ ꯏꯁ ꯏꯁꯥꯒꯤ
ꯍꯣꯏ ꯑꯗꯨ ꯀꯃꯥꯏ ꯀꯃꯥꯏꯅ ꯇꯧꯒꯦ ꯅꯪꯅ ꯈꯤꯇꯪ ꯅꯣꯂꯦꯖꯇꯣ ꯂꯩꯔꯦ ꯍꯥꯟꯅ ꯂꯩꯔꯕꯅꯤꯅ ꯑꯗꯣ ꯈꯤꯇꯪ ꯍꯥꯏꯔꯧꯗꯅ
ꯃꯥꯅꯦ ꯗꯦꯜꯂꯤꯁꯤ ꯃꯣꯏ ꯀꯦꯝꯄꯁ ꯑꯅꯤ ꯂꯩ ꯅꯣꯔꯠ ꯀꯦꯝꯄꯁ ꯁꯥꯎꯠ ꯀꯦꯝꯄꯁ ꯊꯗꯅꯀꯣ ꯅꯣꯔꯠꯁꯤꯗꯅ ꯑꯌꯥꯝꯕ ꯑꯩꯈꯣꯏ ꯃꯩꯇꯩ ꯃꯆꯥ ꯃꯈꯩꯁꯤ ꯅꯣꯔꯠꯁꯦ ꯇꯝꯅꯩ ꯑꯗꯩ ꯅꯣꯔꯠꯁꯤꯗꯅ ꯀꯣꯂꯦꯖꯁꯤ ꯑꯐꯕ ꯉꯥꯛꯇ ꯂꯩꯕ ꯑꯗꯩ ꯈꯤꯇꯪ ꯍꯥꯏꯗꯤ ꯈꯤꯇꯪ ꯀꯣꯂꯦꯖꯀꯤ ꯔꯦꯡꯗ ꯈꯔ ꯍꯥꯏꯗꯕꯁꯦ ꯁꯥꯎꯠ ꯂꯣꯝꯗ ꯈꯔ ꯂꯩ ꯑꯗꯨꯕꯨ ꯅꯣꯔꯠꯇ ꯐꯪ ꯂ ꯂꯣꯏꯅ ꯍꯦꯛꯇ ꯐꯪꯗꯕꯅꯤꯅ ꯁ꯭ꯜ ꯂꯣꯝꯗ ꯇꯧꯕꯁꯨ ꯌꯥꯎꯋꯤ ꯑꯗꯩ ꯃꯣꯏ ꯃꯣꯔꯅꯤꯡ ꯏꯚꯤꯅꯤꯡꯉꯥꯏꯗ ꯈꯥꯏꯗꯣꯛꯑꯦ ꯃꯣꯏꯁꯨ ꯀꯣꯂꯦꯖꯁꯤꯗꯁꯨ ꯍꯥꯏꯇꯥꯔꯦ ꯑꯅꯤ ꯊꯣꯛꯅ
ꯑꯥ
ꯆꯠꯄ ꯀꯥꯡꯕꯨ ꯏꯚꯤꯅꯤꯡ ꯆꯠꯄ ꯀꯥꯡꯕꯨ ꯍꯥꯏꯅ ꯑꯗꯨ ꯃꯥꯀꯨꯝ ꯈꯔ ꯋꯥꯡꯉꯛꯄ ꯑꯩꯣꯏ ꯅꯥꯏꯟꯇꯤ ꯌꯥꯈꯥꯏ ꯅꯥꯏꯟꯇꯤ ꯊ꯭ꯔꯤ ꯐꯣꯔꯒ ꯇꯧꯔꯀꯥꯟꯁꯤꯗꯗꯤ ꯑꯩꯈꯣꯏꯁꯨ ꯅꯥꯀꯟꯒꯤ ꯅꯣꯔꯠꯀ ꯉꯥꯛꯇꯅꯤ ꯂꯩꯔꯤꯁꯦ ꯑꯩꯈꯣꯏ ꯉꯁꯥꯏꯒꯤ ꯍꯤꯟꯗꯨ ꯑꯣꯏꯔꯣ ꯏꯁꯇꯦꯐꯦꯟ ꯑꯣꯏꯔꯣ ꯑꯗꯒꯤ ꯔꯥꯝꯖꯥꯥꯁ ꯑꯣꯏꯔꯣ ꯑꯗꯨꯃꯥꯏꯅ ꯂꯩꯔꯤ ꯃꯈꯩꯁꯤ ꯈ꯭ꯋꯥꯏꯗꯒꯤ ꯇꯣꯞ ꯑꯩꯈꯣꯏꯒꯤ ꯏꯟꯗꯤꯌꯥꯒꯤ ꯀꯣꯂꯦꯖꯇ ꯍꯥꯏꯇꯥꯔꯦꯅꯦ ꯃꯣꯏꯁꯦ ꯑꯩꯈꯣꯏ ꯁꯣꯝ ꯅꯥꯀꯟ ꯅꯣꯔꯠ ꯀꯦꯝꯄꯁꯇ ꯂꯩꯌꯦꯕ
ꯑꯗꯨꯒ ꯀꯩꯅꯣꯒꯤ ꯗꯦꯜꯂꯤꯒꯤ ꯗꯤꯌꯨ ꯑꯗꯨ ꯖꯦꯠꯕꯤ
ꯗꯤ ꯌꯨ ꯋꯥꯏꯁꯤ ꯗꯤꯌꯨ ꯋꯥꯏꯁꯤ ꯗꯦꯜꯂꯤ ꯌꯨꯅꯤꯚꯔꯁꯤꯇꯤ ꯍꯥꯏꯁꯤꯒꯤ ꯃꯈꯥꯗ ꯀꯣꯂꯦꯖ ꯃꯌꯥꯝ ꯂꯩꯌꯦꯕ ꯀꯣꯦꯖ ꯀꯣꯦꯖ ꯀꯣꯦꯖ ꯃꯉꯥꯏ ꯌꯦꯨ ꯇꯣꯉꯥꯟꯅ ꯑꯩꯈꯣꯏꯁꯤꯗ ꯃꯅꯤꯄꯨꯔ ꯌꯨꯅꯤꯚꯔꯁꯤꯇꯤ ꯍꯥꯏꯔꯒ ꯃꯅꯤꯄꯨꯔ ꯌꯨꯅꯤꯚꯔꯁꯤꯇꯤꯒꯤ ꯃꯈꯥꯗ ꯃꯌꯥꯝ ꯂꯩꯕꯁꯦ ꯀꯣꯂꯦꯖ ꯃꯌꯥꯝ ꯑꯃ ꯑꯗꯨꯒ ꯑꯗꯨꯃꯥꯏꯅ ꯆꯞ ꯃꯥꯟꯅꯅ ꯑꯩꯈꯣꯏꯒꯤ ꯀꯣꯂꯦꯖ ꯃꯌꯥꯝꯁꯤ ꯗꯤ ꯌꯨꯒꯤ ꯃꯈꯥꯗ ꯂꯣꯏ ꯂꯩ ꯉꯥꯛꯇꯅꯦ ꯗꯤꯌꯨ ꯉꯥꯛꯇꯅꯦꯕ ꯑꯁꯦꯡꯕꯗꯤ
ꯑꯗꯨꯒ ꯗꯦ ꯗꯦꯅꯤ ꯌꯨꯅꯤꯚꯔꯁꯤꯇꯤꯒꯤ ꯀꯦꯝꯄꯁꯁꯦ ꯁꯤꯒꯤ ꯃꯅꯨꯡꯗꯗꯤ ꯑꯩꯈꯣꯏ ꯒ꯭ꯔꯦꯖꯨꯑꯦꯁꯟ ꯇꯧꯕꯒꯤ ꯀꯩꯅꯣꯁꯤꯗꯤ ꯂꯩꯇꯕ꯭ꯔꯣ
ꯂꯩꯌꯦ ꯑꯗꯨꯁꯨ ꯂꯩꯌꯦ
ꯑꯣ ꯃꯥꯅ ꯑꯃꯨꯛ ꯑꯋꯥꯡꯕꯗ ꯑꯃꯨꯛ ꯆꯪ ꯇꯥꯕꯀꯣ
ꯑꯥ ꯑꯥ ꯑꯥ ꯭ꯌꯨ ꯍꯥꯏꯀꯥꯟꯗ ꯂꯣꯏꯅ ꯂꯩꯔꯤꯅꯤ ꯂꯩꯕꯗꯤ ꯑꯗꯣ ꯀꯩꯅꯣꯁꯦ ꯀꯔꯤ ꯍꯧꯖꯤꯛꯇꯤ ꯈꯔ ꯀꯩꯅꯣꯒ ꯇꯦꯁ ꯑꯃ ꯀꯩꯅꯣ ꯒ꯭ꯔꯦꯖꯨꯦꯁꯟꯒꯤꯁꯨ ꯀꯩꯅꯣꯃ ꯊꯥꯔꯕꯅꯦꯕ
ꯑꯣ ꯃꯣꯏ ꯁꯤ ꯎꯇꯤ ꯊꯥꯕꯗꯣ ꯅꯠꯇ꯭ꯔꯣ
ꯑꯗꯨꯃꯥꯏꯅ ꯍꯥꯏꯇꯥꯔꯦꯅꯦ ꯁꯃꯥꯏꯅ ꯊꯥꯕꯅꯦꯕ
ꯑꯗꯨꯒꯤ ꯁꯤ ꯌꯨ ꯇꯤꯗꯣ ꯑꯗꯨꯗꯣ ꯊꯥꯗꯤ ꯊꯥꯈ꯭ꯔꯦ ꯑꯗꯨꯅ ꯑꯩꯈꯣꯏ ꯁ꯭ꯋꯥꯏꯗꯗꯤ ꯐꯪꯗꯣꯔꯕ ꯑꯗꯣ ꯃꯥꯅ ꯇꯧꯅꯤꯡꯈꯣꯏ ꯁꯨ꯭ꯋꯥꯏꯗ ꯇꯝꯅꯤꯡꯗꯦ ꯃꯅꯤꯄꯨꯔꯒꯤ ꯏꯔꯥꯡ ꯃꯇꯥꯁꯤꯗꯀꯣ ꯂꯥꯏꯔꯤꯛ ꯇꯝꯕ ꯍꯧꯅꯗꯤ ꯍꯥꯏ ꯃꯥꯡ ꯂꯩꯅꯤ ꯊꯥ ꯑꯃ ꯀꯔꯤ ꯑꯃ ꯁꯨꯇꯤ ꯊꯥꯔꯛꯀꯔꯤ ꯇꯝꯕ ꯉꯝꯕ ꯅꯠꯇꯦꯗꯅ ꯏꯔꯥꯡꯁꯤꯅ ꯑꯗꯨꯅ ꯑꯉꯥꯡꯁꯦ ꯃꯥꯡ ꯂꯩꯔꯅꯤ ꯂꯣꯟꯒꯤꯁꯨ ꯈꯪꯕ ꯃꯃꯤꯠ ꯃꯃꯅꯥꯥꯏꯁꯨ ꯁꯤꯡꯕ ꯆꯕꯣꯏꯅꯀꯣ ꯎꯝ ꯑꯗꯨꯗꯒꯤ
ꯑ ꯌꯥꯝ ꯐꯕꯗꯤꯀꯣ ꯌꯥꯝ ꯐꯕꯗꯤꯀꯣ ꯑꯁꯣꯝꯗ ꯂꯩꯕ ꯃꯇꯝꯗꯗꯤꯀꯣ ꯍꯣꯁꯇꯦꯜꯁꯦ ꯐꯪꯕꯗꯤ ꯌꯥꯝ ꯋꯥꯏꯑꯦꯕ ꯍꯣꯁꯇꯦꯜꯁꯦ ꯐꯪꯕꯗꯤ ꯌꯥꯝ ꯋꯥꯏꯑꯦꯕ ꯑꯗꯨꯕꯨ ꯍꯣꯁꯇꯦꯜꯁꯦ ꯐꯪꯅꯉꯥꯏ ꯆꯦꯟꯅꯕ ꯆꯦꯜꯂ ꯈꯣꯠꯂ ꯇꯧꯔꯒ ꯍꯣꯁꯇꯦꯜꯁꯦ ꯐꯪꯈꯤ ꯇꯥꯔꯗꯤ ꯍꯣꯁꯇꯦꯜꯁꯤꯅ ꯑꯃꯨꯛ ꯍꯦꯟꯅ ꯐꯩꯌꯦꯕ ꯃꯤ ꯃꯌꯥꯝ ꯊꯦꯡꯅꯔꯛꯀꯅꯤ ꯑꯗꯒꯤ ꯌꯥꯝ ꯁꯦꯐ ꯑꯣꯏꯕ ꯏꯟꯚꯥꯏꯔꯣꯟꯃꯦꯟ ꯑꯃ ꯑꯣꯏꯕꯗꯣ ꯍꯥꯏꯇꯥꯔꯦꯅꯦ ꯃꯤ ꯃꯌꯥꯝ ꯆꯠꯅꯒꯅꯤ ꯑꯃ ꯆꯠꯅꯒꯅꯤ ꯂꯣꯏꯅ ꯑꯩꯈꯣꯏꯅ ꯍꯥꯏꯗꯤ ꯈꯤꯇꯪꯗ ꯑꯣꯏꯔꯁꯨ ꯑꯩꯅ ꯇꯜꯂꯀꯥꯟꯗ ꯑꯩꯈꯣꯏ ꯇꯧꯅꯔꯤ ꯁꯤ ꯔꯨꯝ ꯔꯦꯟ ꯂꯧꯔꯒ ꯑꯌꯥꯝꯕ ꯂꯩꯕꯅ ꯑꯌꯥꯝꯕꯅꯤ ꯕꯤꯖꯅꯒꯔ ꯍꯥꯏꯔꯒ ꯅꯣꯔꯠ ꯅꯣꯔꯠꯁꯤꯗꯅ ꯑꯩꯈꯣꯏ ꯃꯩꯇꯩ ꯃꯆꯥ ꯈ꯭ꯋꯥꯏ ꯌꯥꯝ ꯂꯩ ꯕꯤꯖꯦꯅꯒꯔ ꯁ꯭ꯋꯥꯏꯗ ꯂꯩ ꯇꯝꯕ ꯀꯥꯡꯕꯨꯒꯤꯗꯅ ꯕꯤꯖꯦꯅꯒꯔ ꯂꯩ ꯄꯇꯦꯜ ꯆꯦꯁ ꯂꯩ
ꯑ ꯑꯗꯣ ꯍꯌꯦꯡꯅꯦ ꯍꯣꯁꯇꯦꯜꯁꯦ ꯐꯪꯒꯦ ꯈꯜꯂꯁꯦꯕ ꯃꯩꯇꯩ ꯃꯆꯥ ꯆꯥꯁꯤꯡꯗꯤ ꯍꯣꯁꯇꯦꯜ ꯌꯥꯝ ꯂꯩꯕ ꯅꯠꯇꯦ ꯗꯦꯅꯀꯣ ꯑꯇꯣꯞ ꯑꯇꯣꯞꯄ ꯇꯣꯉꯥꯟ ꯇꯣꯉꯥꯟꯕꯗꯒꯤ ꯈꯔ ꯍꯩꯕ ꯀꯥꯡꯕꯨꯅ ꯐꯪꯅꯔꯔꯕ ꯃꯇꯨꯡꯗ ꯍꯌꯦꯡ ꯍꯣꯁꯇꯦꯜꯗ ꯑꯃꯨꯛ ꯆꯪꯒ꯭ꯔꯀꯥꯟꯗꯅꯦ ꯑꯩꯈꯣꯏꯒꯤ ꯔꯦꯒꯤꯡ ꯍꯥꯏꯇꯥꯔꯦꯅꯦ ꯔꯦꯒꯤꯡꯒꯤ ꯁꯤꯁꯇꯦꯝꯁꯦ ꯌꯥꯝꯅ ꯂꯦꯁ ꯑꯣꯏꯕ꯭ꯔꯥ
ꯑꯦ ꯔꯦꯒꯤꯡꯗꯤ ꯔꯦꯒꯤꯡꯗꯤ ꯄꯥꯛ ꯂꯩꯇ꯭ꯔꯦ ꯑꯁꯣꯝꯗꯗꯤ ꯃꯣꯏꯒꯤ ꯗꯦꯜꯂꯤꯁꯤꯅ ꯈꯔ ꯍꯦꯟꯅ ꯑꯃꯨꯛ ꯃꯌꯥꯝꯅ ꯆꯦꯛꯁꯤꯟꯅ ꯌꯦꯡꯉꯦꯕ
ꯑꯣ
ꯍꯥꯏꯗꯤ ꯉꯁꯥꯏꯒꯤ ꯄꯨꯔꯥ ꯐ꯭ꯔꯤ ꯑꯗꯨꯒꯤ ꯄꯣꯠꯇꯨ ꯌꯥꯝ ꯅꯍꯥꯟꯋꯥꯏ ꯃꯃꯥꯡꯗ ꯂꯩꯔꯝꯕ ꯌꯥꯏ ꯑꯗꯨꯕꯨ ꯍꯦꯛ ꯇꯧꯕꯒ ꯃꯤꯁꯤ ꯁꯁꯄꯦꯟ ꯑꯗꯩ ꯀꯩꯅꯣ ꯃꯥꯖꯦ ꯄꯨꯔꯥ ꯑꯩꯈꯣꯏ ꯀꯩꯅꯣ ꯇꯧꯕ ꯍꯥꯏ ꯇꯔꯦ ꯀꯩ ꯍꯥꯏꯅꯤ
ꯑꯦꯅꯤ ꯏꯁꯨ ꯑꯃ ꯊꯣꯛꯄꯗ
ꯑꯥ ꯑꯗꯨꯝꯕ ꯇꯧꯕꯗꯣ ꯃꯣꯏꯁꯦ ꯊꯛꯊꯛ ꯇꯥꯟꯊꯣꯛꯑꯦꯕ ꯑꯗꯨꯅ ꯑꯦꯟꯇꯤ ꯔꯦꯒꯤꯡꯒꯤꯁꯤ ꯌꯥꯝ ꯀꯟꯅ ꯂꯩ ꯍꯥꯏꯇꯥꯔꯦꯅꯦ ꯑꯗꯨꯅ ꯑꯗꯨꯝꯕꯒꯤ ꯄꯣꯠꯇꯨ ꯈꯔ ꯍꯟꯊꯒ꯭ꯔꯕꯅꯤ ꯑꯩ ꯅꯍꯥꯟꯋꯥꯏ ꯀꯩꯅꯣ ꯇꯧꯔꯝꯃꯦꯕ ꯇ ꯌꯥꯝꯅ ꯑꯦꯅꯤ ꯀꯩꯅꯣ ꯇꯧꯕ ꯃꯇꯝꯗ ꯀꯩꯅꯣ ꯀꯝꯄ꯭ꯂꯦꯟ ꯇꯧꯕ ꯑꯗꯨ ꯇꯧꯕ ꯍꯥꯏꯅ ꯂꯣꯏ ꯊꯦꯠꯂꯒ ꯀꯦꯝꯄꯁ ꯃꯅꯨꯡ ꯈꯨꯗꯤꯡꯃꯛ ꯍꯣꯁꯇꯦꯜ ꯈꯨꯗꯤꯡꯃꯛ ꯂꯣꯏ ꯊꯠ ꯈꯦꯔ ꯂꯩꯅꯦꯕ
ꯑꯗꯨꯅꯤꯅꯦ ꯑꯩꯈꯣꯏ ꯑꯉꯥꯡꯗꯣ ꯊꯝꯃꯨꯔꯒ ꯍꯌꯦꯡ ꯔꯦꯒꯤꯡ ꯇꯧꯕꯤꯗꯅꯀꯣ ꯐꯠꯇ ꯅꯨꯡꯗ ꯊꯣꯛꯑꯅꯦ ꯅꯨꯄꯥ ꯃꯆꯥꯅꯤꯅ ꯑꯗꯨꯗ ꯃꯤꯔꯝꯅꯤꯅ ꯑꯩꯈꯣꯏꯅꯗꯨ ꯎꯄꯥꯏ ꯊꯣꯛꯇꯥꯒꯨꯝ ꯇꯧꯀꯣ ꯃꯣꯏꯕꯨꯗꯤ ꯑꯗꯨꯝ
ꯑꯗꯨꯕꯨ ꯍꯧꯖꯤꯛꯇꯤ ꯂꯣꯏꯅ ꯃꯐꯝ ꯃꯐꯝ ꯈꯨꯗꯤꯡꯃꯛꯇ ꯃꯥꯏ ꯑꯦꯁꯣꯁꯤꯌꯦꯁꯟ ꯁꯥꯇ꯭ꯔꯒꯤꯁꯨ ꯀꯔꯤꯒꯤꯁꯨ ꯃꯅꯤꯄꯨꯔꯒꯤꯁꯨ ꯀꯣ ꯑꯗꯒꯤ ꯑꯗꯨꯒꯤꯁꯨ ꯑꯦꯁꯣꯁꯤꯌꯦꯟ ꯌꯥꯝ ꯂꯩꯔꯦ ꯑꯥꯗ ꯑꯣꯔꯒꯅꯥꯏꯖꯦꯁꯟ ꯍꯥꯏꯇꯥꯔꯦꯅꯦ ꯑꯣꯔꯒꯅꯥꯏꯖꯦꯁꯟ ꯑꯃꯅꯤꯅꯤ ꯈꯛ ꯈ ꯅ ꯑꯗꯨꯩꯗ ꯂꯩꯔꯤꯁꯤꯁꯨ
ꯁꯤꯒꯤ ꯑꯦꯁꯣꯁꯦꯁꯟꯖꯦ ꯑꯗꯨꯝ ꯑ ꯁꯤꯒꯤ ꯑꯦꯁꯣꯁꯦꯁꯟꯖꯦ꯫
ꯑꯥ ꯇꯥꯕꯔꯣ ꯇꯥꯏꯌꯦ ꯇꯥꯏꯌꯦ꯫
ꯁꯤꯒꯤ ꯑꯦꯁꯣꯁꯦꯁꯟꯖꯦ ꯑꯗꯨꯝ ꯀꯩꯅꯣ ꯇꯧꯕꯔꯣ ꯁꯤꯅꯤꯗ꯫ ꯃꯣꯏꯒꯤ ꯑꯗꯥꯏꯒꯤ ꯂꯩꯔꯤꯕ ꯒꯃꯦꯟ ꯀꯣ ꯅꯠꯇ꯭ꯔꯒ ꯌꯨꯅꯤꯚꯔꯁꯤꯇꯤꯖꯤꯅ ꯑꯗꯨꯝ ꯑꯌꯥꯕ ꯒ꯭ꯔꯥꯟꯇꯦꯠ ꯄꯤꯔꯕ꯭ꯔ ꯁꯤꯅꯤ ꯄꯥꯔꯃꯤꯁꯟꯖꯦ꯫
ꯅꯠꯇꯦ ꯑꯦꯁꯣꯁꯦꯁꯟ ꯍꯥꯏꯔꯒ ꯑꯦꯁꯣꯁꯦꯁꯟꯖꯤꯗꯤ ꯑꯩꯈꯣꯏ ꯃꯌꯥꯝ ꯄꯨꯟꯖꯤꯜꯂꯒ ꯑꯦꯁꯣꯁꯦꯁꯟ ꯑꯃ ꯁꯤꯟꯕꯗ ꯂꯣꯏ ꯌꯥꯏ ꯒꯃꯦꯟꯅ ꯌꯥꯗꯕ ꯂꯩꯇꯦ꯫ ꯁꯤꯗꯤ ꯑꯩꯈꯣꯏꯒꯤ ꯔꯥꯏꯠꯅꯤ ꯍꯥꯏꯇꯥꯔꯦꯅꯦ ꯍꯥꯏꯗꯤ ꯑꯩꯈꯣꯏꯅ ꯑꯦꯁꯣꯁꯌꯦꯁꯟ ꯑꯃ ꯁꯤꯕ ꯋꯦꯗꯔ ꯑꯩꯈꯣꯏꯅ ꯋꯦꯗꯔ ꯑꯗꯨ ꯔꯦꯖꯤꯁꯇꯔ ꯇꯧꯕ ꯑꯣꯔ ꯇꯧꯗꯕ ꯑꯩꯈꯣꯏꯒꯤ ꯋꯥꯔꯤꯅꯤ ꯔꯦꯖꯤꯁꯇꯔ ꯇꯧꯔꯀꯥꯟꯗꯅ ꯔꯦꯖꯤꯁꯇꯔ ꯇꯧꯀꯥꯟꯗꯅ ꯃꯥꯒꯤ ꯄꯩꯁꯥ ꯊꯤꯕꯝ ꯊꯣꯛꯄ ꯊꯤꯔꯛꯀꯅꯤ ꯑꯗꯩ ꯑꯃ ꯑꯃ ꯇꯧꯔꯛꯀꯅꯤ ꯍꯣ ꯑꯗꯒꯤ ꯑꯗꯨꯒꯤ ꯊ꯭ꯔꯨꯗ ꯀꯩꯀꯩ ꯃꯌꯥꯝ ꯑꯃ ꯇꯥꯟꯅꯕ ꯌꯥꯔꯛꯀꯅꯤ ꯆꯦꯅꯦꯜ ꯃꯌꯥꯝ ꯂꯩꯔꯝꯒꯅꯤ ꯑꯗꯨꯒꯤꯁꯨ ꯕꯠ ꯔꯦꯖꯤꯁꯇꯔꯠ ꯇꯧꯗ ꯇ꯭ꯔꯥꯁꯨ ꯑꯦꯁꯣꯁꯤꯌꯦꯁꯟ ꯑꯣꯏꯅ ꯑꯗꯨꯝ ꯂꯩꯕ ꯌꯥꯏꯑꯕ ꯑꯦꯁꯇꯔ ꯁꯨꯡꯂꯧ ꯇꯧꯗꯕꯤꯗ ꯑꯩꯈꯣꯏ ꯃꯌꯥꯝ ꯄꯨꯜꯂꯤꯕꯗꯣ ꯑꯩꯈꯣꯏ ꯃꯈꯩꯗꯣ ꯑꯟꯗꯔꯁꯇꯦꯟꯗꯤꯡꯗ ꯑꯗꯨꯝ ꯄꯨꯜꯂꯒ ꯇꯧꯔꯒ ꯑꯗꯨꯝ ꯂꯩꯔꯁꯨ ꯌꯥꯏꯑꯕ ꯑꯗꯨ ꯑꯩꯈꯣꯏꯒꯤꯁꯨ ꯍꯧꯖꯤꯛ ꯃꯅꯤꯄꯨꯔ ꯃꯆꯥ ꯃꯌꯥꯝ ꯂꯩꯔꯕꯅꯤ ꯗꯤꯜꯂꯤꯗꯁꯨ ꯅꯠꯇ꯭ꯔꯥ ꯂꯩꯔꯕꯅꯤꯅ ꯃꯣꯏ ꯃꯌꯥꯝꯗꯨꯅ ꯑꯗꯨꯝ ꯁꯄꯣꯔꯠ ꯇꯧꯔꯒ ꯑꯗꯩ ꯑꯆꯧ ꯑꯆꯧꯕ ꯊꯕꯛ ꯇꯧꯕ ꯃꯤ ꯃꯌꯥꯝꯁꯨ ꯂꯩꯅꯩ ꯄꯣꯠꯅꯤ ꯍꯧꯖꯤꯛꯁꯤ ꯂꯣꯏꯅ ꯀꯅꯦꯛꯁꯟ ꯂꯩꯌꯦꯕ ꯆꯥꯎꯈꯠꯂꯛꯄꯩ ꯃꯇꯨꯡ ꯏꯟꯅ ꯉꯁꯥꯏꯒꯤ ꯋꯥꯆꯦꯞ ꯒ꯭ꯔꯨꯞ ꯁꯦꯝꯗꯅ ꯑꯗꯨ ꯁꯦꯝꯗꯅ ꯑꯗꯒꯤ ꯑꯗꯨꯅ ꯀꯥꯏ ꯇꯧꯔꯦ ꯑꯗꯨꯅ ꯀꯩ ꯊꯣꯛꯑꯦ ꯑꯗꯨ ꯇꯧꯔꯑꯦ ꯍꯥꯏꯗꯣ ꯂꯣꯏꯅ ꯄꯥꯎꯁꯤ ꯏꯟ ꯇꯁ ꯂꯩꯅꯔꯛꯄ ꯃꯇꯝ ꯑꯣꯏꯕ ꯍꯥꯏ ꯇꯥꯔꯦꯅꯦ ꯍꯣꯏ꯫ ꯑꯩꯈꯣꯏꯒꯤ ꯁꯛ ꯉꯥꯟꯅꯔꯨꯗꯕꯩ ꯀꯩꯗꯧꯕꯒꯤ ꯏꯟꯁꯤꯗꯦꯟ ꯃꯆꯥ ꯃꯆꯥ ꯑꯗꯒꯤ ꯑꯩꯈꯣꯏꯖꯨ ꯈꯔ ꯍꯥꯏꯗꯤ ꯏ ꯅꯧꯈꯠꯂꯛꯄꯒꯤ ꯐꯤꯡꯕ ꯈꯣꯠꯄ ꯇꯧꯗꯅ ꯐꯨꯅ ꯆꯩꯅꯕꯁꯦ ꯃꯤꯑꯣꯏꯕꯒꯤ ꯍꯧꯅ ꯁꯥꯅꯤ ꯑꯗꯨꯗꯤ ꯑꯗꯨꯝ ꯃꯅꯤꯄꯨꯔꯗꯁꯨ ꯊꯣꯛꯏ ꯅꯠꯇ꯭ꯔꯥ꯫ ꯑꯗꯨꯝ ꯑ ꯃꯄꯥꯟ ꯂꯣꯝꯗꯖꯨ ꯊꯣꯛꯑꯦ ꯑꯗꯨꯕꯨ ꯑꯩꯈꯣꯏꯅ ꯃꯄꯥꯟ ꯂꯝꯗ ꯊꯣꯛꯀꯥꯟꯗꯅ ꯑꯩꯈꯣꯏꯅ ꯍꯥꯏꯗꯤ ꯀꯩꯅꯣꯗꯣ ꯍꯥꯏꯗꯤ ꯈꯔ ꯑꯩꯈꯣꯏꯗ ꯋꯥꯈꯜꯗꯣ ꯄꯤꯛ ꯍꯥꯏꯗꯤ ꯋꯥꯈꯜꯗꯣ ꯑꯦ ꯃꯣꯏꯅ ꯑꯩꯈꯣꯏꯗ ꯍꯦꯟꯖꯤꯟꯅ ꯇꯧꯔꯝꯃꯗꯣꯏꯔ ꯍꯥꯏꯕꯒꯤ ꯄꯣꯠ ꯑꯩꯈꯣꯏꯖꯨ ꯍꯦꯟꯅ ꯈꯟꯖꯤꯜꯂꯤꯅꯦꯕ ꯈꯟꯕꯕꯨꯗꯤ ꯂꯥꯞꯅ ꯂꯩꯔꯃꯤꯅ ꯎꯅꯗꯕꯅꯤꯅ꯫ ꯕꯠ ꯑꯗꯨꯕꯨ ꯈꯠꯅ ꯆꯩꯅꯕ ꯍꯥꯏꯖꯤꯗꯤ ꯃꯅꯤꯄꯨꯔꯗꯁꯨ ꯊꯣꯛꯏ ꯑꯃꯗꯁꯨ ꯊꯣꯛꯏ ꯑꯗꯩ ꯃꯩ ꯃꯞ ꯃꯣꯏꯗꯨꯗꯁꯨ ꯑꯐꯕ ꯂꯩ ꯐꯠꯇꯕ ꯂꯩ ꯑꯗꯨꯝꯕꯗꯣ ꯇꯧꯀꯥꯟꯗ ꯗꯁꯥꯗꯣ ꯇꯥꯟꯅꯔꯨꯕꯩ ꯋꯥꯅꯦꯕ꯫ ꯑꯗꯒꯤ ꯑꯗꯨꯝ ꯀꯩꯝꯇ ꯊꯦꯡꯅꯗꯕꯤꯗꯀꯣ꯫ ꯌꯥꯝ ꯅꯨꯡꯉꯥꯏꯅ ꯑꯗꯨꯝ ꯂꯩꯕ꯫ ꯃꯌꯥꯡ ꯅꯨꯌꯥꯡ ꯐꯪꯇꯤꯟ ꯇꯤꯟꯅꯔꯒ ꯍꯥꯏꯗꯤ ꯅꯨꯡꯉꯥꯏ ꯂꯩꯕ ꯀꯥꯡꯕꯨ ꯑꯃꯖꯨ ꯂꯩꯔꯤꯑꯕ꯫ ꯃꯣꯏꯖꯦ ꯃꯤꯖꯦ ꯑ ꯀꯏꯝ ꯏꯪꯍꯟꯗꯕꯤꯗ ꯑꯗꯨꯝ ꯍꯔꯥꯎ ꯍꯔꯥꯎ ꯍꯥꯏꯇꯥꯔꯦ ꯄꯨꯟꯗꯅ ꯆꯥꯗꯅꯀꯣ ꯃꯣꯏ ꯃꯈꯩꯗꯤ ꯑꯗꯨꯝ ꯍꯥꯏꯗꯤ ꯋꯥꯔꯤ ꯋꯥꯇꯥꯏ ꯇꯧꯗꯅ ꯑꯩꯈꯣꯏꯒꯤ ꯈ꯭ꯋꯥꯏ ꯁꯣꯏꯕ ꯀꯩꯅꯣꯁꯤ ꯑꯩꯈꯣꯏꯒ ꯀꯩꯅꯣ ꯇꯧꯕꯖꯦ ꯂꯦꯡꯒ꯭ꯋꯦꯁ ꯕꯦꯔꯤꯌꯥꯔꯖꯦ꯫ ꯑꯍꯥꯟꯕꯒꯤ ꯆꯪꯀꯥꯟꯗꯕꯨꯗꯤ ꯇꯝ ꯇꯝꯕꯨꯗꯤ ꯍꯩꯔꯛꯀꯗꯕ ꯁꯤꯒꯤ ꯂꯦꯡꯒ꯭ꯋꯦꯖ ꯕꯦꯔꯤꯌꯔ ꯑꯃ ꯂꯩꯕꯁꯤꯅ ꯃꯥꯅ ꯉꯥꯡꯉꯤꯗꯣ ꯀꯩꯅꯣ ꯑꯗꯩ ꯑꯩꯅ ꯉꯥꯡꯉꯤ ꯀꯩꯅꯣ ꯃꯥꯅ ꯑꯗꯨꯃꯥꯏꯅ ꯌꯦꯡꯉꯛꯏ ꯀꯩꯅꯣ ꯍꯥꯏꯗꯤ ꯄꯣꯠꯁꯤ ꯈꯔ ꯃꯤꯁꯑꯟꯗꯔꯁꯇꯦꯟꯗꯤꯡ ꯂꯩꯅꯕꯒꯨꯝꯕ ꯃꯤꯁꯀꯟꯁꯦꯞꯁꯟ ꯍꯥꯏꯇꯥꯔꯦꯅꯦ꯫ ꯁꯨꯝꯕꯁꯤ ꯃꯆꯥ ꯃꯆꯥꯁꯤꯗꯩꯅꯦꯕ ꯑꯌꯥꯝꯕ ꯍꯧꯔꯛꯏꯁꯦ ꯑꯗꯨꯕꯨ ꯐꯖꯅ ꯑꯗꯨꯝ ꯉꯥꯡꯕ ꯑꯔꯨꯅꯥꯆꯜꯒꯁꯤꯗꯤ ꯑꯗꯨꯝ ꯐꯖꯅ ꯉꯥꯡꯉꯦ ꯃꯣꯏꯗꯤ ꯍꯤꯟꯗꯤ ꯃꯣꯏ ꯑꯗꯨꯝ ꯃꯣꯏ ꯃꯁꯥꯒꯤ ꯂꯣꯟ ꯑꯃ ꯂꯩꯖꯔꯦ ꯑꯗꯨꯒ ꯍꯤꯟꯗꯤꯁꯤ ꯃꯣꯏ ꯑꯗꯨꯝ ꯃꯣꯏꯒꯤ ꯀꯅꯦꯛꯁꯟꯖꯤ ꯍꯤꯟꯗꯨꯗ ꯑꯣꯏ ꯃꯣꯏ ꯍꯤꯟꯗꯤꯗ ꯑꯣꯏꯌꯦ ꯃꯣꯏꯒꯤꯅ ꯑꯃꯨꯛ꯫ ꯃꯣꯏ ꯇ꯭ꯔꯥꯏꯕꯦꯜ ꯑꯃꯒ ꯇ꯭ꯔꯥꯏꯕꯦꯜ ꯑꯃꯒ ꯋꯥꯔꯤ ꯁꯥꯟꯅꯕꯗꯣ
ꯑꯩꯅꯀꯣ ꯉꯍꯥꯃꯨꯛ ꯒꯨꯍꯥꯇꯤ ꯆꯠꯄꯗ ꯑꯔꯨꯅꯥꯆꯜ ꯑꯁꯣꯝꯗꯒꯤ ꯂꯥꯏꯌꯦꯡꯕ ꯑꯃ ꯊꯦꯡꯅꯒꯤꯕꯀꯣ ꯑꯗꯣ ꯃꯥ ꯍꯤꯟꯗꯤ ꯐꯖꯅ ꯉꯥꯡꯉꯦ ꯍꯤꯟꯗꯤꯖꯦꯀꯣ ꯑ ꯃꯣꯏꯗꯤ ꯏꯪꯂꯤꯁ ꯃꯦꯗꯤꯌꯝꯖꯦ ꯑꯩꯈꯣꯏ ꯐꯥꯁ ꯀꯩꯅꯣꯖꯦ ꯃꯥꯗꯔ ꯇꯪꯒꯤ ꯃꯋꯡ ꯐꯥꯥꯁ ꯂꯦꯡꯒ꯭ꯋꯦꯖ ꯍꯥꯏꯇꯥꯔꯦ
ꯎꯝ꯫
ꯎꯝ ꯍꯤꯟꯗꯤꯅ ꯑꯣꯏꯔꯝ
ꯍꯤꯟꯗꯤ ꯑꯣꯏꯔꯦ ꯑꯥ ꯍꯤꯟꯗꯤ ꯉꯥꯡꯉꯦ ꯃꯣꯏꯗꯤ ꯑꯗꯨꯅ ꯃꯣꯏꯒꯤ ꯋꯥꯔꯤꯗꯣ ꯑꯗꯨꯝ ꯍꯤꯟꯗꯤꯔꯣꯝꯗ ꯃꯣꯏ ꯃꯈꯩ ꯄꯥꯎ ꯐꯥꯎꯅꯩꯑꯕ ꯃꯣꯏꯒꯤꯁꯨ ꯇ꯭ꯔꯥꯏꯕꯦꯜꯗ ꯃꯌꯥꯝ ꯂꯩꯔꯤꯅꯤꯗꯣ ꯑꯃꯈ
ꯎ ꯑꯗꯨꯒꯅꯦ ꯗꯦꯜꯂꯤꯒꯤ ꯃꯩ ꯃꯇꯩ ꯈ꯭ꯋꯥꯏ ꯇꯥꯕ ꯁꯥꯏꯠꯁꯦ ꯅꯣꯔꯠꯅ ꯑꯣꯏꯕ꯭ꯔꯣ ꯁꯥꯎꯠꯅ ꯑꯣꯏꯕ꯭ꯔꯣ
ꯑꯩ ꯍꯥꯏꯗꯣ ꯉꯁꯥꯏꯒꯤ ꯊꯕꯛ ꯇꯧꯕꯒꯤ ꯀꯥꯡꯕꯨꯁꯤꯗꯅ ꯊꯕꯛꯀꯤ ꯂꯥꯛꯑꯗꯤ ꯁ꯭ꯋꯥꯠ ꯂꯣꯝꯗꯅ ꯈꯔ ꯍꯦꯟꯅ ꯅꯝꯃꯤ ꯂꯥꯏꯔꯤꯛ ꯇꯝꯕꯒꯤ ꯒꯤ ꯑꯣꯏꯅ ꯂꯥꯏꯔꯤꯛ ꯇꯝꯕꯒꯤ ꯅꯍꯥ ꯀꯣꯂꯦꯖꯀꯤ ꯑꯣꯏꯅ ꯀꯩꯅꯣ ꯇꯧꯕ ꯃꯇꯝꯗꯗꯤ ꯅꯣꯠꯅ ꯈꯔ ꯍꯦꯟꯅ ꯇꯥꯏꯌꯦꯕ ꯁꯥꯎꯠꯇ ꯇꯥꯗꯦ ꯍꯥꯏꯕꯗꯤ ꯅꯠꯇꯦꯕ ꯁꯥꯎꯠꯇꯁꯨ ꯇꯥꯏꯌꯦꯕ ꯑ ꯈꯣꯏꯒꯤ ꯖꯥꯀꯤ ꯍꯨꯏꯁꯦꯟ ꯑꯗꯩ ꯀꯩꯀꯩ ꯃꯌꯥꯝ ꯂꯩꯖꯤꯅ ꯑꯃꯨꯛ ꯁꯣꯝ ꯁꯥꯎꯠꯅꯦꯕ ꯁꯥꯎꯠꯇꯤ
ꯑꯣ
ꯑꯗꯨꯒ ꯑꯁꯣꯝ ꯅꯣꯠꯇꯅ ꯑꯩ ꯍꯥꯏꯗꯣ ꯈꯔ ꯑꯐꯕ ꯑꯔꯤꯡꯕ ꯔꯥꯝꯖꯥꯁ ꯍꯤꯟꯗꯨꯨ ꯏꯁꯇꯦꯐꯦꯟ ꯑꯗꯩ ꯑꯇꯣꯞꯄ ꯈꯔꯁꯨ ꯂꯩꯔꯤ ꯁꯠꯇꯄꯇꯤ ꯑꯗꯨꯄꯇꯤ ꯒꯥꯏ ꯈꯔ ꯂꯩ ꯑꯗꯨꯝꯕ ꯃꯌꯥꯝꯗꯣ ꯑꯗꯨꯝ ꯑꯁꯣꯝ ꯅꯣꯔꯠ ꯀꯦꯝꯄꯁꯇ ꯂꯩꯕꯅꯦꯕ ꯑꯧꯅꯥ
ꯑꯗꯨꯅꯦꯍꯦ ꯇꯝꯒꯦ ꯇꯝꯒꯦ ꯇꯝꯒꯦꯅ ꯇ ꯍꯥꯏ ꯂꯩꯔꯦ ꯑꯗꯣ ꯑꯩ
ꯃꯥꯅꯤ ꯃꯥꯅꯤ ꯇꯝꯕꯩꯗꯤ ꯇꯝꯍꯟꯕ ꯌꯥꯏ ꯇꯝꯍꯜꯂꯤꯃꯩ ꯐꯔꯤꯅꯤ ꯍꯥꯏꯗꯤ ꯃꯥꯥꯏ ꯑꯦꯛꯁ ꯑꯦꯛꯁꯄꯣꯖꯔ ꯐꯪꯗꯣꯏꯅꯤ ꯉꯟꯇꯥꯅ ꯑꯗꯨꯝ ꯒ꯭ꯔꯦꯖꯨꯌꯦꯁꯟꯗꯒꯤ ꯐꯪꯉꯛꯄ ꯍꯥꯏꯁꯦ ꯃꯇꯝ ꯈꯔ ꯋꯥꯔꯝꯕ ꯃꯌꯥꯏ ꯋꯥꯕ ꯃꯤꯟꯁ ꯍꯥꯏꯗꯤ ꯑꯦꯗꯥꯞꯇꯦꯁꯟꯒꯤꯀꯣ ꯁꯥꯏ ꯑꯩꯈꯣꯏꯒ ꯆꯥꯟꯅꯗꯕ ꯍꯥꯏꯕꯕꯨ
ꯑꯦ ꯑꯗꯨꯗꯤ ꯅꯨꯄꯥꯅꯤ ꯃꯥꯏ ꯊꯣꯛꯄ ꯑꯗꯨꯝ ꯉꯝꯅꯕ ꯇꯧꯖꯈ꯭ꯔꯖꯅꯤ
ꯐꯖꯒꯤꯅꯤ ꯑꯗꯩ ꯉꯥꯡꯕ ꯁꯛꯄ ꯑꯍꯥꯟꯕ ꯁꯨꯛꯍꯩ ꯍꯩꯔꯝꯗꯕ ꯃꯤ ꯃꯌꯥꯝ ꯑꯃ ꯑ ꯍꯥꯏꯗꯤ ꯂꯣꯟ ꯊꯣꯛꯇꯕ ꯃꯌꯥꯝ ꯑꯃ ꯂꯣꯏ ꯆꯪꯅꯔꯛꯏꯅꯦꯕ
ꯍꯣꯏꯅꯦ ꯑꯩꯈꯣꯏ ꯂꯩꯀꯥꯏꯒꯤ ꯑꯉꯥꯡꯈꯩ ꯅꯔꯁ ꯇꯝꯕꯅꯦ ꯑꯃ ꯇꯧꯕꯅꯦ ꯀꯔꯤꯅꯦ ꯂꯣꯏ ꯑꯗ ꯂꯥꯏꯔꯤꯛ ꯇꯝꯕꯅꯦ ꯑꯗꯨꯗꯒꯤ ꯊꯕꯛꯄꯥꯎꯗ ꯇꯧꯕ ꯑꯉꯥꯡꯍꯩ ꯆꯪꯈ꯭ꯔꯦꯕꯀꯣ
ꯎꯝ ꯎꯝ
ꯑꯗꯨꯒ ꯑꯗꯨꯝ ꯍꯜꯂꯛꯎ ꯌꯥꯗꯕꯒ ꯌꯥꯎꯔꯤꯕ ꯌꯥꯝꯅ ꯅꯨꯡꯉꯥꯏꯈꯤꯕꯗꯣ ꯑꯁꯣꯝ ꯂꯩꯔꯒ ꯂꯥꯏꯐ ꯏꯁꯇꯥꯏꯜꯗꯣ
ꯂꯥꯏꯐ ꯏꯁꯇꯥꯏꯟꯗꯣ
ꯎꯝ
ꯃꯣꯏ ꯄꯩꯁꯥ ꯈꯔ ꯇꯥꯟꯖꯔꯒ ꯃꯣꯏꯅꯒ ꯍꯦꯛ ꯆꯠꯅꯤꯡꯀꯥꯟꯗꯒ ꯑꯩ ꯀꯣꯏꯊꯣꯛꯎꯗꯅ ꯀ꯭ꯂꯞꯇ ꯈꯣꯠꯇꯗꯅ ꯀꯣ ꯅꯤꯛꯇꯅ ꯇꯛꯇꯅ ꯆꯥꯗꯅ ꯍꯦꯛ
ꯑꯗꯨꯅꯤꯅꯦ ꯑꯃꯨꯛꯁꯨ ꯑꯃꯨꯛ ꯄꯥꯈꯠꯂꯤ ꯃꯤꯅꯤ ꯅꯨꯄꯥ ꯃꯆꯥꯅꯤꯅ ꯂꯥꯏꯔꯤꯛ ꯇꯝꯃꯨ ꯍꯥꯏꯔꯒ ꯃꯃꯥꯟꯅꯕ
ꯑꯗꯨ ꯃꯔꯛ ꯃꯔꯛ ꯃꯣꯏꯗ ꯀꯟꯇ꯭ꯔꯣꯜ ꯇꯧꯕꯤꯕ ꯆꯦꯛ ꯇꯧꯕꯤꯕ ꯍꯥꯏꯗꯤ ꯗꯥꯏꯔꯦꯛ ꯑꯩꯈꯣꯏ ꯐꯥꯖꯤꯜꯂꯒ ꯊꯝꯕꯤꯕꯁꯨ ꯅꯠꯇꯕ ꯕꯠ ꯃꯔꯛ ꯃꯔꯛ ꯃꯣꯏꯕꯨ ꯌꯦꯡꯁꯤꯟꯕ ꯍꯥꯏꯗꯤ ꯌꯦꯡꯁꯤꯟꯕ ꯃꯤꯟꯁ ꯀꯅꯥꯅꯣ ꯀꯅꯥꯅꯣ ꯑꯩ ꯅꯪ ꯑꯗꯨ ꯇꯧꯔꯤꯗꯣꯪꯉꯤꯣ ꯑꯩꯈꯣꯏꯁꯨ ꯈꯪꯉꯤꯀꯣ ꯑꯗꯩ ꯑꯩꯗꯤ ꯋꯥꯍꯩꯅ ꯍꯥꯏꯇꯥꯔꯦꯅꯦ ꯃꯤꯁꯤ ꯑꯉꯥꯡꯁꯤ ꯑꯩꯈꯣꯏꯅ ꯀꯃꯥꯏꯅ ꯃꯣꯏꯁꯤ ꯗꯤꯜ ꯇꯧꯅꯤ ꯑꯗꯩ ꯃꯣꯏꯁꯤ ꯀꯃꯥꯏꯅ ꯍꯥꯏꯗꯤ ꯑꯦ ꯑꯩꯗ ꯏꯃꯥꯟꯅꯕ ꯂꯩꯀꯣ ꯅꯣꯏ ꯑꯗꯨꯗ ꯀꯅꯥ ꯀꯅꯥ ꯆꯠꯂꯤ ꯃꯈꯩ ꯑꯩ ꯂꯣꯏ ꯎꯔꯤꯃꯤꯀꯣ ꯇꯥꯔꯤꯅꯤꯀꯣ ꯅꯪꯅ ꯈꯪꯅꯗꯕ ꯋꯥꯅꯤ ꯑꯩ ꯈꯪꯅꯕ ꯃꯌꯥꯝ ꯂꯩꯀꯣꯒ ꯍꯥꯏꯔꯁꯨ ꯃꯣꯏꯁꯦ ꯀꯅꯥ ꯀꯅꯥ ꯂꯩꯖꯥꯠꯅꯣ ꯃꯣꯏꯁꯨ ꯄꯥꯈꯠꯇꯕꯁꯨ ꯈ ꯈꯤꯇꯪꯗ ꯑꯣꯏꯔꯁꯨ ꯃꯉꯣꯟꯗ ꯑ ꯆꯦꯛꯁꯤꯟꯖꯕ ꯑꯃꯗꯤ ꯂꯩꯅꯦꯕ
ꯑꯝ
ꯍꯦꯛꯇ ꯐ꯭ꯔꯤ ꯀꯩꯅꯣ ꯇꯧꯕ ꯑꯗꯨꯕꯨ ꯑꯩꯈꯣꯏꯅ ꯑꯩꯈꯣꯏꯅ ꯃꯣꯏꯒ ꯂꯣꯏꯅꯕ ꯑꯗꯩ ꯃꯔꯛ ꯃꯔꯛ ꯋꯥꯔꯤ ꯁꯥꯕꯤꯕ ꯑꯗꯩ ꯀꯃꯥꯏ ꯀꯃꯥꯏꯅ ꯇꯧꯔꯤ ꯀ꯭ꯂꯥꯁ ꯑꯗꯨ ꯀ꯭ꯂꯥꯁꯁꯤ ꯌꯥꯝ ꯆꯠꯅꯗꯦꯕ ꯃꯔꯨ ꯑꯣꯏꯅ ꯀꯣꯂꯦꯖꯁꯦ ꯑꯍꯥꯟꯕ ꯍꯧꯒꯠꯂꯛꯄꯩ ꯈꯔ ꯆꯠꯅꯔꯝꯃꯒ ꯑꯗꯩ ꯑꯗꯨꯝ ꯆꯠꯇꯕꯤ ꯑꯗꯣ ꯑꯦꯛꯖꯥꯝ ꯃꯇꯝꯗ ꯑꯦꯛꯖꯥꯝ ꯊꯥꯕꯤ ꯁꯤ ꯌꯥꯝ ꯇꯧꯅꯩꯌꯦꯕ ꯀ꯭ꯂꯥꯁ ꯆꯠꯅꯗꯕꯁꯦ ꯑꯗꯩ ꯀ꯭ꯂꯥꯁ ꯆꯠꯄ ꯂꯥꯏꯔꯤꯛ ꯍꯥꯟꯅ ꯈꯔ ꯇꯧꯖꯔꯛꯄ ꯀꯥꯡꯕꯨꯗꯤ
ꯁꯨ ꯊꯋꯥꯏ ꯌꯥꯎꯕ ꯃꯤꯒ ꯄꯨꯟꯒꯗꯤ ꯐꯕ ꯑꯃꯨꯛ ꯀꯥꯇꯨ ꯀꯥꯔꯟ ꯂꯪꯐꯩ ꯇꯧꯕ ꯑꯉꯥꯡꯈꯩꯒ ꯀꯣ ꯇꯧꯒꯗ꯭ꯔꯔꯤꯅ ꯑꯁ ꯑꯃꯨꯛ ꯄꯥꯈꯠꯂꯤꯃꯤꯅꯤ
ꯃꯥꯅꯤ ꯃꯥꯅꯤ ꯃꯃꯥꯟꯅꯕ ꯄꯨꯟꯕꯒꯤ ꯃꯥꯒꯤ ꯀꯩꯅꯣꯁꯤꯗꯗꯤ ꯂꯩꯔꯦ
ꯃꯣꯏꯗꯤ ꯏꯟꯈꯂꯛ ꯅꯍꯥꯅꯤꯅ ꯍꯦꯛꯇ ꯐꯩ ꯐꯠꯇꯦꯁꯦ ꯋꯥꯈꯜꯁꯦ ꯇꯥꯔꯛꯑꯣꯏꯗꯣꯏ
ꯅꯝꯕꯔ ꯋꯥꯟ ꯗꯥꯔꯨꯁꯤ ꯍꯣꯡꯕꯅꯤꯅꯀꯣ ꯑꯃ ꯂꯩꯕꯗ ꯑꯃ ꯍꯥꯞꯄꯤꯃꯦꯕ
ꯑꯥ
ꯃꯣꯏꯒꯤ ꯑꯃꯨꯛ ꯑꯣꯐꯔ ꯇꯧꯀꯥꯟꯗ ꯑꯃꯃ ꯂꯩꯕꯗ ꯑꯃ ꯍꯥꯞ ꯍꯥꯞꯆꯤꯜꯂꯛꯄꯗꯨꯗꯗꯤ ꯀ꯭ꯌꯨꯅꯦꯕ ꯂꯦꯞꯅꯔꯛꯇꯣꯏꯁꯤ
ꯃꯥꯟ ꯑꯥ
ꯍꯣꯡꯉꯦꯕ ꯑꯔꯨꯁꯦ ꯑꯗꯨꯅ ꯇꯧꯋꯦ ꯑꯗꯨꯝꯕ ꯌꯥꯎꯏꯤ ꯑꯗꯩ ꯑꯗꯨ ꯃꯌꯥꯝꯗꯣ ꯑꯗꯨꯝ ꯄꯨꯟꯁꯤꯒꯤ ꯇꯥꯡꯀꯛ ꯇꯥꯡꯀꯛꯅꯤ ꯊꯦꯡꯅꯗꯅ ꯆꯠꯀꯦꯁꯨ ꯌꯥꯔꯣꯏ ꯅꯥꯊꯩꯒꯦꯁꯨ ꯌꯥꯔꯣꯏ ꯑꯗꯨꯕꯨ ꯑꯗꯨꯝꯕ ꯊꯦꯡꯅꯔꯀꯥꯟꯗ ꯑꯃꯨꯛ ꯉꯁꯥꯏꯒꯤ ꯑꯩꯈꯣꯏꯅ ꯑꯦ ꯑꯗꯨꯁꯨ ꯑꯗꯨꯕꯥꯎꯗꯤ ꯂꯤꯃꯤꯠꯇꯨ ꯈꯔ ꯍꯦꯜꯂꯤ ꯂꯤꯃꯤꯠꯇꯨ ꯈꯔ ꯋꯥꯠꯂꯤ ꯑꯗꯩ ꯑꯗꯨꯃꯛꯇꯤ ꯇꯧꯕ ꯐꯠꯇꯦ ꯐꯩ ꯍꯥꯏꯕꯁꯤ ꯊꯣꯛꯂꯀꯥꯟꯗ ꯑꯗꯨꯝ ꯉꯥꯡꯅ ꯉꯥꯡꯅꯔ ꯉꯥꯡꯅꯔꯒ ꯑꯗꯨꯝ ꯊꯦꯡꯅꯔꯗꯤ ꯆꯠꯈꯤꯗꯕꯅꯤ ꯆꯠꯈꯤ ꯒꯗꯕ ꯄꯣꯠ ꯉꯥꯛꯇꯅꯦꯕ ꯑꯩꯈꯣꯏꯅ ꯂꯣꯏ ꯐꯥꯔꯒ ꯄꯨꯜꯂꯒ ꯍꯥꯏꯗꯤ ꯉꯁꯥꯏ ꯃꯥꯗꯣ ꯍꯥꯏꯗꯤ ꯇ꯭ꯋꯦꯟꯇꯤ ꯐꯣꯔ ꯑꯋꯥꯔ ꯁꯤ ꯁꯤ ꯇꯤ ꯚꯤ ꯃꯈꯥꯗ ꯊꯝꯕꯗꯤ ꯉꯝꯗꯕꯅꯤꯅ ꯃꯤꯅꯤꯅ ꯃꯥꯁꯨ ꯃꯥꯏ ꯐ꯭ꯔꯤꯗꯝ ꯑꯃꯗꯤ ꯂꯩꯖꯗꯣꯏꯅꯦꯕ ꯃꯥꯏ ꯐ꯭ꯔꯤꯗꯝꯗꯣ ꯃꯥꯅ ꯋꯤꯠ ꯔꯦꯁꯄꯣꯟꯁꯤꯕꯤꯂꯤꯇꯤ ꯍꯥꯏꯇꯥꯔꯦ ꯃꯥꯅ ꯐ꯭ꯔꯤꯗꯝꯗꯣ ꯑꯦ ꯁꯤꯁꯤ ꯁꯤ ꯁꯨꯃꯥꯏꯅꯗꯤ ꯇꯧꯔꯗꯤ ꯐꯩ ꯐꯠꯇꯦ ꯃꯥꯒꯤꯁꯨ ꯇꯣꯉꯥꯟꯕ ꯃꯥꯒꯤ ꯍꯥꯏꯗꯤ ꯊꯤꯡꯀꯤꯡ ꯑꯃ ꯂꯥꯛꯀꯅꯤ ꯍꯥꯏꯇꯥꯔꯦꯅꯦ
ꯑꯣ ꯐꯔꯦ ꯎꯝ ꯍꯣ ꯐꯔꯦ ꯐꯔꯦ ꯏꯇꯥꯎ ꯋꯥꯔꯤꯁꯨ ꯅꯨꯡꯉꯥꯏꯔꯦ ꯑꯩꯗꯣ ꯏꯌꯥꯝꯕꯗꯣ ꯐꯖꯅ ꯋꯥꯔꯤ ꯁꯥꯔꯒꯦ ꯑꯗꯣ ꯊꯦꯡꯁꯨ ꯊꯦꯡꯖꯜꯂꯛꯑꯦ ꯉꯁꯤꯒꯤꯗꯤ ꯀꯣ
ꯑꯦ ꯀꯔꯤꯅꯣ ꯍꯦꯛꯇ ꯊꯝꯕ ꯌꯥꯕ꯭ꯔꯥ ꯍꯥꯏꯁꯤꯕꯣ ꯃꯣꯏꯁꯤꯕꯣ
ꯌꯥꯕꯅꯤ ꯌꯥꯕꯅꯤ ꯌꯥꯕꯅꯤ
ꯑꯦ ꯀꯩꯒꯤꯅꯣ ꯑꯗꯨ ꯀꯩꯒꯤꯅꯣ ꯀꯨꯏ ꯆꯠꯂꯤꯁꯤꯗꯤ
ꯑꯣ ꯍꯣ ꯑꯩ ꯊꯝꯃꯦ ꯑꯩ ꯊꯝꯃꯦ